ꯍꯜꯂꯣ
ꯇꯧ ꯇꯥꯔꯕ
ꯇꯥꯔꯦ ꯇꯥꯔꯦ
ꯑꯣ ꯀꯩ ꯇꯧꯔꯝꯃꯤꯅꯣ ꯅꯨꯡꯉꯥꯏꯔꯤꯕ ꯅꯠꯇ꯭ꯔꯣ
ꯍꯣꯏ ꯅꯨꯡꯉꯥꯏꯌꯦ ꯑꯗꯣꯝꯗ ꯀꯩꯗꯨ ꯀꯃꯥꯏꯅ ꯇꯧꯔꯤꯒꯦ ꯅꯣꯡ ꯁꯥꯕ ꯈꯣꯠꯄ ꯅꯣꯡ ꯀ꯭ꯂꯥꯏꯃꯦꯠ ꯀꯃꯥꯏ ꯇꯧꯏ
ꯑꯧ ꯍꯧꯖꯤꯛꯁꯦ ꯀꯩꯅꯣ ꯇꯧꯋꯦ ꯑꯥ ꯁꯤꯗꯗꯤ ꯌꯥꯝ ꯁꯥꯏꯌꯦ ꯑꯥ ꯁꯥꯔꯒ ꯑꯩꯈꯣꯏꯒꯤ ꯀꯩ ꯍꯥꯏꯗꯣꯏꯅꯣ ꯎꯝ ꯅꯨꯡꯁꯥꯁꯦꯀꯣ ꯁꯥꯔꯒ ꯑꯃ ꯀꯩꯅꯣ ꯅꯨꯡꯁꯥꯅ ꯀꯟꯅ ꯁꯥꯕ ꯅꯠꯇꯕ ꯑꯩꯈꯣꯏꯒꯤ ꯍꯨꯃꯥꯡꯒꯨꯝꯕ ꯌꯥꯝ ꯊꯣꯛ ꯄꯣꯛꯑꯒ ꯍꯌꯨꯃꯤꯠꯀꯨꯝꯕ ꯌꯥꯝ ꯋꯥꯡꯉꯒ ꯑꯩꯈꯣꯏꯒꯤ ꯁꯥꯕ ꯑꯃ ꯂꯩꯗꯥꯏꯅꯦ
ꯑꯥ
ꯑꯗꯨꯃꯥꯏꯅ ꯁꯥꯏꯌꯦ ꯑꯗꯨꯅ ꯍꯥꯏꯗꯤ ꯃꯄꯥꯟ ꯊꯣꯛꯄꯁꯦ ꯍꯨꯃꯥꯡꯁꯦ ꯑꯗꯨꯝ ꯂꯨꯞꯄꯦ ꯍꯥꯏꯇꯥꯔꯦꯅꯦ ꯐꯨꯔꯤꯠ ꯀꯔꯤ ꯀꯔꯥ ꯑꯗꯨꯝ ꯂꯣꯏꯅꯀꯣ ꯍꯨꯃꯥꯡ ꯌꯥꯝ ꯇꯥꯕꯗꯣ ꯑꯗꯨꯃꯥꯏꯅ ꯇꯧꯔꯒ ꯁꯥꯏꯌꯦ ꯑꯗꯨꯒ ꯅꯣꯡꯗꯤ ꯌꯥꯝ ꯀꯟꯅ ꯇꯥꯗꯦ ꯑꯩꯈꯣꯏꯁꯤꯗ ꯅꯣꯡꯁꯤ ꯉꯔꯥꯡ ꯅꯍꯥꯟ ꯇꯥꯔꯝꯃꯦꯕꯀꯣ ꯉꯔꯥꯡ ꯅꯍꯥꯟ ꯅꯣꯡ ꯇꯥꯔꯝꯕꯗꯒꯤ ꯀꯩꯅꯣ ꯇꯧꯒ꯭ꯔꯦ ꯅꯣꯡ ꯍꯥꯡꯈꯤꯕꯗꯒꯤ ꯑꯃꯨꯛ ꯑꯃꯨꯛ ꯁꯥꯒꯠꯄ ꯍꯧꯔꯛꯑꯦ
ꯎꯝ
ꯑꯗꯨꯅ ꯐꯦꯟꯗꯤ ꯑꯗꯨꯝ ꯐꯦꯟꯗꯤ ꯑꯗꯨꯝ ꯇ꯭ꯋꯦꯟꯇꯤ ꯐꯣꯔ ꯑꯋꯥꯔ ꯊꯥꯔꯦ ꯑꯗꯨꯒ ꯂꯩꯌꯦ
ꯃꯥꯅꯤ ꯃꯥꯅꯦ ꯑꯩꯈꯣꯏꯗ ꯐꯦꯟꯕꯨꯗꯤ ꯌꯥꯎꯗ꯭ꯔꯤ ꯑꯗꯨꯕꯨ ꯑꯗꯨꯃꯥꯏꯅ ꯁꯥꯏꯌꯦ ꯁꯤꯗꯁꯨ ꯅꯨꯡꯁꯥꯗꯤ ꯀꯟꯅ ꯁꯥꯗꯦ ꯑꯗꯨꯒ ꯀꯩ ꯍꯥꯏꯅꯤ ꯏ ꯑꯗꯨ ꯅꯨꯡꯁꯤꯠꯄꯨꯗꯤ ꯈꯤꯇꯪꯗꯪ ꯁꯣꯛꯏ ꯊꯣꯛꯏ ꯑꯗꯨꯕꯨ ꯌꯥꯝ ꯀꯟꯅꯗꯤ ꯅꯨꯡꯉꯥꯏꯕꯗꯤ ꯑꯣꯏꯗꯦ
ꯑꯣ ꯑꯗꯣ ꯑꯗꯣ ꯍꯧꯖꯤꯛ ꯀꯩꯅꯣꯅ ꯂꯩꯔꯤꯕ ꯃꯐꯝꯁꯦ ꯍꯥꯏꯗꯤ ꯆꯤꯡꯒꯗꯤ ꯑꯗꯨꯝ ꯅꯛꯅꯔꯕ꯭ꯔꯥ ꯅꯠꯇ꯭ꯔꯒꯅ ꯀꯃꯥꯏ
ꯆꯤꯡ ꯅꯛꯄ ꯍꯥꯏꯁꯦ ꯑꯥꯎ ꯈꯤꯇꯪꯕꯨꯗꯤ ꯅꯛꯑꯦ ꯍꯥꯏꯇꯥꯔꯦꯀꯣ ꯑꯗꯨꯕꯨ ꯆꯤꯡ ꯑꯣꯏꯔꯁꯨ ꯀꯩ ꯍꯥꯏꯅꯤ ꯌꯥꯝ ꯎꯅꯥ ꯋꯥꯅ ꯌꯥꯝ ꯍꯧꯗꯕ ꯑꯗꯨꯒꯨꯝꯕ ꯑꯣꯏꯗꯣꯏꯅꯤ ꯑꯗꯨꯒ ꯅꯣꯡꯁꯤ ꯌꯥꯝ ꯇꯥꯡꯅ ꯐꯪꯉꯦ ꯍꯧꯖꯤꯛꯁꯦ ꯌꯥꯝ ꯇꯥꯡ
ꯑꯣ ꯑꯗꯨꯗꯤ ꯀꯩꯅꯣ ꯇꯧꯗꯦꯕ ꯆꯤꯡ ꯑꯗꯣ ꯑꯥ ꯆꯤꯡ ꯃꯅꯥꯛ ꯅꯛꯑꯕꯅꯤꯅ ꯑꯩꯈꯣꯏꯗꯤ ꯆꯤꯡꯒꯤ ꯏꯟꯁꯥꯡ ꯅꯥꯄꯤꯒꯨꯝꯕ ꯗꯤ ꯑꯗꯨꯝ ꯀꯩꯅꯣꯒꯨꯝꯕ ꯊꯤꯕ ꯆꯠꯄ꯭ꯔꯥ ꯈꯣꯠꯄ꯭ꯔꯥ ꯀꯃꯥꯏꯅ ꯇꯧꯋꯦ
ꯍꯟꯖꯥꯡ ꯌꯦꯟꯖꯥꯡ ꯅꯥꯄꯤ ꯊꯤꯕꯁꯤ ꯆꯠꯇ꯭ꯔꯦ ꯍꯥꯏꯗꯤ ꯅꯛꯑꯒꯁꯨ ꯀꯩ ꯍꯥꯏꯅꯤ ꯑꯥ ꯆꯤꯡ ꯍꯥꯏꯁꯦ ꯃꯥꯏ ꯃꯈꯜ ꯃꯈꯜ ꯂꯩꯕꯗꯣ
ꯍꯣꯏ
ꯑꯩꯈꯣꯏ ꯍꯟꯖꯥꯡ ꯅꯥꯄꯤ ꯌꯥꯝ ꯍꯧꯒꯟꯕ ꯑꯗꯨꯒ ꯍꯧꯒꯟꯗꯕ ꯍꯥꯏꯅ ꯂꯩꯕꯗꯣ ꯑꯗꯨꯝꯕ ꯈꯤꯇꯪ ꯆꯤꯡ ꯑꯣꯏꯔꯒꯁꯨ ꯑꯩꯈꯣꯏꯗꯤ ꯌꯨꯝꯒꯨꯝꯕ ꯁꯥꯖꯟꯕ ꯑꯗꯨꯒꯨꯝꯕ ꯆꯤꯡ ꯑꯣꯏꯗꯣꯏꯅꯦꯕ
ꯑꯣ ꯑꯣ ꯑꯣ
ꯎꯝ
ꯑꯗꯣ ꯅꯍꯥꯟꯋꯥꯏ ꯑꯩꯁꯨ ꯍꯥꯏꯗꯤ ꯆꯤꯡꯗ ꯆꯥꯎꯔꯛꯄꯅꯤꯅꯀꯣ ꯑꯗꯨꯝ ꯅꯣꯡꯒ ꯈꯤꯇꯪ ꯇꯥꯒꯤ ꯇꯥꯈ꯭ꯔꯒ ꯑꯩꯈꯣꯏꯒꯤ ꯑꯃ ꯂꯩꯗꯅꯀꯣ ꯀꯩꯅꯣ ꯎꯒꯁꯦ ꯑꯅꯧꯕ ꯆꯣꯡꯉꯛꯄ ꯇꯥꯏꯃꯤꯡ ꯍꯧꯖꯤꯛꯁꯦ ꯑꯣꯏꯗꯣꯏꯅꯦꯕ ꯎꯁꯦ ꯁꯪꯕ ꯑꯗꯒꯤ ꯏꯟꯁꯥꯟ ꯅꯥꯕꯤ ꯌꯥꯝ ꯍꯧꯕ ꯏꯁꯪ ꯁꯪꯕ ꯃꯇꯝ ꯍꯥꯏꯕꯗꯣ ꯍꯧꯖꯤꯛꯁꯤꯅꯦ ꯁꯨ ꯑꯣꯏꯗꯣꯏꯅꯦꯕꯀꯣ ꯑꯗꯨꯀꯥꯟꯗ ꯑꯩꯈꯣꯏꯁꯤ ꯅꯍꯥꯟꯋꯥꯏ ꯑꯗꯨꯝ ꯃꯟꯁꯪꯒꯨꯝꯕ ꯑꯗꯨꯝꯕꯒ ꯑꯗꯨꯨꯝ ꯍꯦꯛꯑꯦꯚꯀꯣ ꯑꯗꯨꯅ ꯍꯥꯏꯗꯤ ꯑꯗꯨꯝ ꯑꯗꯒꯤ ꯀꯩꯅꯣꯒꯨꯝꯕ ꯎꯌꯦꯟꯒꯨꯝꯕꯒ ꯑꯗꯨꯝ ꯆꯣꯡꯉꯝꯕ ꯌꯥꯎꯕꯗꯣ
ꯃꯥꯅꯦ
ꯑꯗꯨꯝꯕꯗꯣ ꯎꯑꯦꯕ ꯑꯗꯨꯅ ꯌꯥꯝꯗꯤ ꯑꯗꯨꯝ ꯅꯨꯡꯉꯥꯏꯕꯅꯦ ꯑꯗꯨꯒꯤ ꯀꯩꯅꯣꯗꯨꯁꯨ ꯃꯍꯥꯎꯗꯨꯁꯨꯀꯣ ꯍꯥꯏꯗꯤ ꯍꯥꯏꯗꯤ ꯑꯗꯨꯝ ꯆꯤꯡꯗ ꯆꯠꯂꯒ ꯑꯗꯩ ꯏꯟꯁꯥꯡꯒ ꯍꯦꯛꯎꯔꯒ ꯑꯗꯨꯝ ꯀꯩꯅꯣꯁꯨ ꯑꯣꯏꯗꯅꯀꯣ ꯌꯥꯝꯅ ꯑꯣꯔꯒꯥꯅꯤꯛꯁꯨ ꯑꯣꯏꯔꯒ ꯍꯥꯎꯁꯨ ꯌꯥꯝ ꯍꯥꯎꯋꯦꯕ
ꯃꯥꯅꯦ ꯍꯧꯖꯤꯛꯄꯨꯗꯤ ꯆꯠꯇ꯭ꯔꯦ ꯍꯥꯟꯅꯕꯨꯗꯤ ꯍꯣꯏ ꯃꯔꯨꯞ ꯂꯩꯔꯀꯥꯟꯗꯤ ꯃꯔꯛ ꯃꯔꯀꯥꯏ ꯆꯤꯡꯗꯁꯨ ꯑꯗꯨꯝ ꯊꯤꯕ ꯑꯗꯣ ꯍꯧꯖꯤꯛꯇꯤ ꯑꯗꯨꯒꯨꯝꯕꯁꯨ ꯌꯥꯝ ꯍꯧꯗ꯭ꯔꯦꯅꯦ ꯍꯥꯟꯅꯒ ꯃꯥꯟꯅꯗ꯭ꯔꯦ ꯍꯧꯖꯤꯛꯁꯦ
ꯑꯣ ꯍꯣꯏ ꯑꯗꯨꯗꯤ ꯍꯧꯖꯤꯛꯁꯦ ꯀꯩꯅꯣ ꯀꯩꯅꯣꯗꯤ ꯀꯃꯥꯏꯅ ꯇꯧꯔꯤꯒꯦ ꯍꯥꯏꯗꯤ ꯀꯩꯊꯦꯜ ꯀꯔꯤ ꯀꯔꯥꯑꯒꯗꯤ ꯍꯧꯖꯤꯛ ꯑꯗꯨꯋꯥꯏꯒꯤ
ꯇꯥꯗ꯭ꯔꯦ ꯑ ꯇꯥꯗꯦ ꯑꯝꯇ ꯍꯥꯏꯕꯤꯔꯛꯀꯦꯔ꯫
ꯇꯥꯕ꯭ꯔꯣ ꯇꯥꯔꯥꯕꫭ ꯑꯣ ꯍꯧꯖꯤꯛꯀꯥꯟꯗꯤ ꯀꯩꯊꯦꯜꯒꯨꯝꯕꯗꯒꯗꯤ ꯀꯃꯥꯏꯅ ꯇꯧꯔꯤꯒꯦ ꯍꯥꯏꯗꯤ ꯀꯩꯊꯦꯜꯗꯒꯗꯤ ꯃꯅꯥ ꯃꯁꯤꯡ ꯑꯗꯨꯝ ꯐꯖꯅ ꯐꯪꯕ꯭ꯔꯥ ꯄꯣꯠ ꯆꯩ ꯑꯗꯨꯝ ꯃꯔꯥꯡ ꯀꯥꯏꯅ ꯊꯣꯛꯄ꯭ꯔꯥ
ꯑꯩꯀ ꯍꯣꯏ ꯑꯗꯨꯕꯨ ꯃꯃꯜꯗꯤ ꯐꯖꯅ ꯋꯥꯡꯉꯦ ꯍꯥꯏꯇꯥꯔꯦ ꯑꯩꯇꯤꯟ ꯑꯩꯈꯣꯏ ꯆꯥꯅꯤꯡꯕ ꯌꯦꯟꯖꯥꯡ ꯅꯥꯄꯤ ꯑꯣꯏꯔꯣ ꯑꯗꯣ ꯑꯗꯨꯒꯨꯝꯕꯗꯤ ꯀꯩꯊꯦꯜꯕꯨꯗꯤ ꯍꯣꯏ ꯃꯔꯥꯡ ꯀꯥꯏꯅ ꯐꯪꯗꯤ ꯐꯪꯉꯤ ꯑꯗꯨꯕꯨ ꯇꯥꯡ ꯌꯥꯝ ꯇꯥꯡꯉꯤ ꯍꯧꯖꯤꯛꯁꯦ ꯍꯥꯏꯗꯤ ꯌꯥꯝ ꯊꯥꯅꯗ꯭ꯔꯕꯔꯥ ꯈꯪꯗꯦ ꯑꯗꯨꯕꯨ ꯌꯥꯝ ꯇꯥꯡꯉꯦ ꯍꯥꯏꯇꯥꯔ
ꯍꯣꯏ ꯑꯗꯣ ꯇꯥꯡꯕ ꯍꯥꯏꯁꯦ ꯑꯗꯨꯝ ꯍꯣꯏ ꯁ꯭ꯋꯥꯏ ꯁ꯭ꯋꯥꯏꯒ ꯌꯦꯡꯅꯕꯗꯕꯨꯗꯤ ꯑꯗꯨꯋꯥꯏꯅꯕꯨꯗꯤ ꯍꯣꯡꯉꯤꯅꯦꯕ ꯑꯃꯔꯣꯝꯗꯗꯤꯀꯣ ꯁꯤꯗꯗꯤ ꯌꯥꯝ ꯇꯥꯡꯉꯦꯕ ꯑꯩꯈꯣꯏꯔꯣꯝꯒꯤ ꯍꯥꯏꯗꯤ ꯑꯩꯈꯣꯏ ꯌꯨꯝꯂꯣꯡꯒꯤ ꯏꯟꯁꯥꯡ ꯅꯥꯄꯤꯁꯦ ꯁꯋꯥꯏꯗꯁꯨ ꯑꯗꯨꯝ ꯐꯪꯗꯤ ꯂꯣꯏꯅ ꯐꯪꯉꯦꯕꯀꯣ ꯑꯗꯨꯒ ꯑꯩꯈꯣꯏꯅ ꯂꯩꯕ ꯆꯠꯄ ꯀꯥꯟꯗ ꯍꯥꯏꯗꯤ ꯂꯨꯄꯥ ꯌꯥꯡꯈꯩꯒꯤꯒ ꯂꯩꯕꯁꯦ ꯌꯥꯝꯅ ꯀꯩꯁꯨ ꯀꯩꯅꯣ ꯇꯧꯗꯕꯀꯣ ꯎ ꯃꯣꯔꯣꯛꯀꯁꯦ ꯎꯃꯨꯔꯣꯛ ꯃꯔꯤ ꯃꯔꯤ ꯈꯛꯇꯒ ꯀꯩꯅꫭꯁꯤꯗ ꯂꯨꯄꯥ ꯌꯥꯡꯈꯩꯒ ꯄꯤꯕ ꯑꯗꯒꯤ ꯀꯩꯅꯣꯗ ꯑꯩꯈꯣꯏꯒꯤ ꯀꯩꯅꯣ ꯃꯔꯣꯏꯒꯨꯝꯕꯒꯁꯦ ꯂꯨꯄꯥ ꯌꯥꯡꯈꯩꯒꯤꯀꯣ ꯌꯥꯝ ꯌꯥꯝꯗꯦ ꯀꯩꯁꯨ ꯇꯥꯡꯉꯦ ꯃꯌꯥꯝꯅ ꯁ꯭ꯋꯥꯏꯗꯁꯨ ꯑꯗꯒꯤ ꯄꯥꯛ ꯄꯥꯛꯅꯁꯨ ꯐꯪꯗꯕꯗꯣꯀꯣ
ꯃꯥꯅꯦ
ꯑꯗꯨꯃꯥꯏꯅ ꯑꯣꯏꯌꯦ ꯍꯥꯏꯇꯥꯔꯦꯅꯦ
ꯃꯥꯅꯤ ꯅꯣꯏꯗꯤ ꯀꯩ ꯀꯩ ꯆꯥꯔꯒꯦ ꯍꯥꯏꯗꯤ ꯂꯩꯗꯅ ꯀꯔꯝ ꯀꯔꯝꯕ ꯑꯌꯥꯝꯕ ꯍꯤꯟꯖꯥꯡ ꯅꯥꯄꯤ ꯑꯣꯏꯅ ꯆꯥꯔꯕ꯭ꯔꯥ ꯅꯠꯇ꯭ꯔꯒ ꯁꯨꯝ ꯗꯨꯀꯥꯟꯗ ꯐꯪꯕ
ꯏꯟꯖꯥꯡ ꯅꯥꯕꯤꯁꯦ ꯑꯗꯨꯝ ꯐꯪꯗꯤ ꯐꯪꯉꯦꯀꯣ ꯁ꯭ꯋꯥꯏꯗ ꯐꯪꯕꯁꯦ ꯃꯇꯝ ꯃꯇꯝꯒꯤ ꯀꯩꯅꯣ ꯍꯥꯏꯇꯥꯔꯦꯅꯦ ꯑꯗꯨꯝ ꯑꯩꯈꯣꯏꯒꯤ ꯀꯩꯅꯣ ꯈꯥꯃꯦꯟ ꯑꯁꯤꯟꯒꯨꯝꯕ ꯀꯩꯅꯣ ꯍꯥꯏꯇꯥꯔꯦꯅꯦ ꯈꯥꯃꯦꯟ ꯑꯁꯤ ꯑꯁꯤꯟꯕꯤ ꯁꯦꯕꯣꯠ ꯑꯗꯒꯤ ꯈꯣꯡꯗ꯭ꯔꯨꯝ ꯃꯥꯏꯔꯦꯟ ꯑꯗꯨꯝ ꯐꯪꯉꯦ ꯍꯥꯏꯇꯥꯔꯦꯅꯦ ꯍꯧꯖꯤꯛ ꯀꯩꯅꯣꯒꯨꯝꯕ ꯑꯗꯨꯝꯕꯗꯤ ꯐꯪꯉꯒ ꯑꯩꯈꯣꯏꯒꯤ ꯑꯩꯈꯣꯏꯔꯣꯝꯒꯤ ꯄꯣꯠꯇꯤ ꯌꯥꯝ ꯀꯟꯅ ꯐꯪꯗ꯭ꯔꯦ ꯑꯗꯨꯒ ꯑꯗꯨꯃꯥꯏꯅ ꯑꯗꯨꯗꯤ ꯑꯗꯨꯝ ꯐꯪꯉꯦ ꯑꯗꯒꯤ ꯃꯔꯛ ꯃꯔꯛꯇ ꯑꯗꯨꯝ ꯑꯩꯈꯣꯏꯔꯣꯝꯗ ꯆꯥꯕ ꯑꯇꯣꯞꯄꯗ ꯆꯤꯟꯖꯥꯛꯒꯨꯝꯕꯁꯨ ꯐꯪꯉꯝꯕꯁꯨ ꯌꯥꯎꯋꯦ ꯑꯗꯨꯃꯥꯏꯅ ꯑꯗꯨꯃꯥꯏꯅ ꯆꯥꯏ ꯍꯧꯖꯤꯛꯇꯤ ꯁꯥꯁꯨ ꯌꯥꯝ ꯁꯥꯏꯗꯅꯀꯣ ꯀꯥꯂꯦꯟ ꯊꯥꯅꯤꯅ ꯑꯗꯨꯗꯨꯅ ꯍꯥꯏꯗꯤ ꯑꯆꯝꯕ ꯆꯥꯔꯤꯈꯩ ꯏꯁꯥꯁꯦ ꯅꯨꯡꯉꯥꯏ ꯍꯥꯏꯇꯥꯔꯦꯅꯦ ꯊꯥꯎꯒꯨꯝꯕ ꯆꯥꯕꯁꯦ ꯑꯗꯩ ꯁꯥꯒꯨꯝꯕꯁꯦ ꯆꯥꯅꯤꯡꯗꯦꯕ ꯍꯥꯏꯗꯤ ꯑꯆꯝꯕ ꯆꯥꯔꯤꯈꯩ ꯅꯨꯡꯉꯥꯏꯔꯦ ꯍꯩꯒꯨꯝꯕ ꯑꯗꯩ ꯍꯧꯖꯤꯛꯇꯤ ꯍꯩ ꯃꯇꯝꯁꯨ ꯌꯥꯝ ꯑꯣꯏꯔꯦꯗꯅꯀꯣ ꯍꯩꯅꯧꯒꯨꯝꯕ ꯌꯥꯝ ꯊꯣꯛꯑꯦ ꯑꯗꯨꯝꯕꯗ ꯆꯥꯏ ꯑꯗꯨ ꯅꯪ ꯅꯣꯏꯒꯤꯗꯤ ꯀꯩꯅꯣ ꯅꯣꯏꯒꯤꯗꯤ ꯀꯩꯅꯣ ꯆꯤꯡ ꯃꯌꯥ ꯅꯛꯄꯅꯤꯅ ꯍꯩꯅꯧꯒꯨꯝꯕꯗꯤ ꯌꯥꯝ ꯄꯥꯜꯂꯝꯒꯅꯤ ꯈꯜꯂꯦ
ꯑꯛ ꯍꯩꯅꯧ ꯍꯣꯏ ꯍꯩꯅꯧꯁꯤꯗꯤ ꯑꯗꯨꯝ ꯃꯔꯥꯡ ꯀꯥꯏ ꯍꯥꯏꯇꯥꯔꯦ ꯑꯩꯈꯣꯏ ꯌꯨꯝꯗꯁꯨ ꯌꯨꯝꯗꯁꯨ ꯊꯥꯖꯔꯛꯑꯦ ꯑꯗꯨꯒ ꯑꯗ ꯍꯩꯅꯧꯁꯤꯗꯤ ꯍꯣꯏ ꯑꯗꯨꯝ ꯆꯍꯤ ꯈꯨꯗꯤꯡꯒ ꯆꯥꯅꯤꯡ ꯂꯩꯗꯤ ꯂꯩ ꯅꯪ ꯍꯧꯔꯛꯄꯗꯗꯤ ꯍꯧꯔꯛꯄꯗꯗꯤ ꯀꯨꯝꯁꯤꯁꯤꯕꯨ ꯆꯥꯕ ꯐꯪꯉꯣꯏꯗ꯭ꯔꯥꯅꯦ ꯈꯜꯂꯝꯕꯅꯤ ꯑꯗꯨꯕꯨ ꯀꯣꯟ ꯑꯗꯨꯝ ꯃꯨꯜꯂꯛꯑꯒ ꯃꯊꯪ ꯃꯊꯪ ꯃꯊꯪ ꯑꯗꯨꯝ ꯃꯨꯜꯂꯛꯑꯒ ꯑꯗꯨꯝ
ꯍꯣꯏ ꯑꯗꯨ ꯀꯩꯅꯣꯗꯤ ꯇꯧꯕ꯭ꯔꯥ ꯍꯥꯏꯗꯤ ꯍꯩꯅꯧꯁꯦ ꯍꯧꯖꯤꯛꯇꯤ ꯃꯨꯟꯕ ꯃꯇꯝ ꯑꯣꯏꯔꯝꯃꯅꯤ ꯑꯗꯣ ꯑꯃꯨꯟꯕ ꯑꯗꯨꯝ ꯄꯥꯜꯂꯕ꯭ꯔꯥ ꯀꯃꯥꯏꯅ ꯇꯧꯔꯤꯅꯣ
ꯑꯥ ꯍꯧꯖꯤꯛꯁꯦ ꯃꯨꯜꯂꯛꯑꯦ ꯑꯌꯥꯝꯕ ꯑꯌꯥꯝꯕ ꯍꯧꯖꯤꯛꯀꯤ ꯑꯃꯨꯟꯕ ꯑꯣꯏꯅ ꯆꯥꯟꯅꯔꯦ꯫
ꯍꯣꯏ ꯑꯗꯣ ꯑꯩꯈꯣꯏꯅ ꯅꯍꯥꯟꯋꯥꯏ ꯀꯩꯅꯣꯗꯁꯨ ꯑꯗꯨꯝ ꯍꯥꯏꯗꯤ ꯆꯤꯡꯒꯨꯝꯕꯀꯣ ꯍꯤꯡꯒꯣꯜꯒꯨꯝꯕ ꯌꯥꯝ ꯂꯩꯗꯅ ꯆꯤꯡ ꯃꯅꯥꯛꯇ ꯑꯗꯨꯝꯕꯗ ꯆꯠꯀꯥꯟꯗ ꯑꯗꯨꯝ ꯍꯩꯅꯧꯁꯤꯀꯣ ꯃꯌꯥꯝ ꯄꯥꯜꯂꯦꯕ ꯃꯣꯏꯗꯣ ꯄꯪꯍꯧꯗ ꯍꯧꯋꯤꯗꯅꯀꯣ ꯊꯥꯔꯨꯗ꯭ꯔꯒꯁꯨ ꯑꯗꯨꯗ ꯑꯗꯨꯝ ꯑꯩꯈꯣꯏꯅꯒ ꯀꯩꯅꯣ ꯇꯧꯔꯒ ꯆꯩꯅꯒ ꯀꯛꯊꯔꯒ ꯍꯥꯏꯇꯥꯔꯦ ꯅꯨꯡꯅꯒ ꯀꯛꯊꯔꯒ ꯑꯗꯨꯝ ꯆꯥꯕꯗ ꯌꯥꯝ ꯍꯥꯎꯕꯅꯦꯕ ꯍꯥꯏꯗꯤ ꯇꯤꯟ ꯇꯤꯟꯒꯨꯝꯕ ꯆꯥꯔꯝꯕꯁꯨ ꯌꯥꯎꯋꯤꯀꯣ ꯑꯗꯨ ꯇꯥꯔꯒꯁꯨ ꯑꯗꯨꯒꯤ ꯃꯍꯥꯎꯗꯨꯅ ꯍꯥꯏꯗꯤ ꯍꯩꯅꯧ ꯑꯩꯈꯣꯏꯅ ꯀꯩꯅꯣꯗꯒꯤ ꯀꯩꯊꯦꯜꯗꯒꯤ ꯂꯩꯔꯒ ꯆꯥꯕꯁꯨ ꯍꯥꯎꯕꯁꯨ ꯌꯥꯎꯔꯝꯃꯦ ꯑꯗꯨꯒꯤ ꯀꯩꯊꯦꯜꯒꯤꯁꯤꯗꯤ ꯑꯗꯨꯝ ꯍꯤꯗꯥꯛꯀꯨꯝꯕ ꯍꯧꯖꯤꯛ ꯑꯩꯈꯣꯏꯅ ꯁ꯭ꯋꯥꯏꯗ ꯆꯥꯏꯔꯤꯁꯤꯗꯤ ꯍꯤꯗꯥꯛꯀ ꯑꯗꯨ ꯑꯗꯨꯝ ꯇꯧꯔꯒ ꯍꯥꯏꯇꯥꯔꯦꯅꯦꯀꯣ ꯑꯗꯨꯃ ꯉꯥꯛꯇꯅꯤ ꯑꯗꯣ ꯍꯧꯖꯤꯛꯀꯤꯗꯨꯗ ꯄꯨꯔꯥ ꯀꯩꯅꯣ ꯑꯣꯏꯕꯒꯤꯀꯣ ꯌꯥꯝꯅꯁꯨ ꯊꯨꯝꯃꯒ ꯃꯍꯤꯒ ꯆꯥꯝꯊꯣꯛꯑꯒ ꯍꯥꯎꯕꯗꯀꯣ
ꯃꯥꯅꯦ ꯃꯥꯅꯦ
ꯆꯥꯗꯕ ꯌꯥꯝ ꯀꯨꯏꯔꯦ
ꯍꯅꯥꯎꯁꯤꯔꯣ
ꯍꯣꯏ ꯍꯥꯏꯗꯤ ꯌꯨꯝꯒꯤ ꯍꯩꯅꯧꯗꯣ ꯑꯗꯨꯃꯥꯏꯅ ꯆꯤꯡꯗꯒ ꯆꯠꯂꯒ ꯆꯥꯈꯤꯗꯕꯗꯣ ꯌꯥꯝ ꯀꯨꯏꯔꯦ ꯍꯣꯏ ꯍꯣꯏ
ꯌꯣꯟꯕꯁꯤꯡꯗꯣ ꯍꯤꯗꯥꯛ ꯀꯥꯞꯄꯒ ꯊꯥꯔꯛꯄꯁꯨ ꯌꯥꯎꯅꯤ ꯃꯆꯨꯁꯨ ꯁꯦꯡꯗꯦ ꯅꯧꯔꯤꯀꯥꯟꯗ ꯍꯤꯗꯥꯛ ꯀꯥꯞꯆꯜꯂꯒ ꯃꯨꯟꯍꯟꯕꯒꯨꯝꯕ ꯑꯗꯨꯒꯨꯝꯕ ꯌꯣꯟꯗꯣꯏꯔ ꯑꯗꯨꯅ ꯑꯩꯈꯣꯏ ꯆꯨꯝꯃꯤ ꯉꯁꯥꯏ ꯌꯨꯝꯗ ꯍꯧꯕꯒ ꯑꯩꯈꯣꯏꯅ ꯀꯩꯅꯣ ꯇꯧꯕꯁꯤ ꯌꯥꯝ ꯈꯦꯠꯅꯩ ꯍꯥꯏꯕꯗꯣ ꯍꯥꯎ ꯑꯗꯨ ꯍꯥꯎꯖꯩ
ꯍꯣꯏ ꯍꯣꯏ ꯍꯣꯏ ꯑꯗꯨ ꯀꯩꯅꯣ ꯇꯧꯋꯦ ꯃꯊꯪ ꯀꯩꯅꯣ ꯇꯧꯕꯗꯗꯤ ꯊꯣꯛꯂꯛꯄꯗꯗꯤ ꯑꯩꯅ ꯌꯨꯝꯗ ꯂꯥꯛꯄꯗꯗꯤ ꯀꯣꯏꯔꯛꯄ ꯇꯥꯔꯦ ꯅꯣꯏꯒꯤꯔꯣꯝꯗ
ꯎꯝ ꯍꯩꯒꯤ ꯃꯇꯝꯗ ꯍꯩ ꯃꯇꯝꯗ
ꯍꯣꯏ ꯍꯩ ꯃꯇꯝꯁꯦ ꯍꯣꯏ ꯍꯩ ꯃꯇꯝꯗꯤ ꯑꯣꯏꯔꯔꯣꯏ ꯑꯗꯨꯕꯨ ꯑꯗꯨꯝ ꯍꯥꯏꯗꯤ ꯃꯐꯝꯗꯨ ꯁꯨꯝ
ꯃꯥꯅꯤ ꯃꯥꯅꯤ ꯑꯥ ꯑꯥ ꯑꯥ ꯑꯥ ꯀꯣꯏꯊꯣꯛꯄ
ꯍꯣꯏ
ꯎꯝꯕꯥꯏꯅ ꯅꯣꯏ ꯀꯌꯥꯝ ꯂꯥꯞꯀ ꯍꯧꯖꯤꯛ ꯉꯁꯥꯏ ꯑꯩ ꯂꯩꯕ ꯑꯍꯨꯝꯗꯨꯗꯤ ꯍꯥꯏꯗꯦꯗꯅꯁꯨ ꯀꯌꯥꯝꯒꯨꯝꯕ ꯂꯥꯞꯄꯅꯤ ꯐꯩ
ꯑꯩꯈꯣꯏꯒꯤꯁꯦ ꯑꯗꯨꯝ ꯅꯛꯅꯔꯦ ꯅꯣꯏꯒ ꯀꯩꯅꯣ ꯑꯣꯏꯗꯣꯏꯅꯦꯕ ꯑꯩꯈꯣꯏꯅ ꯃꯊꯪ ꯊꯪꯅꯕ ꯀꯩꯅꯣꯗꯣ ꯂꯝꯗꯣ ꯑꯣꯏꯗꯣꯏꯅꯦ ꯑꯩꯈꯣꯏꯁꯦ
ꯑꯣ
ꯑꯗꯨꯝ ꯊꯥꯏꯅꯗꯤ ꯑꯗꯨꯝ ꯀꯩꯅꯣ ꯑ ꯅꯣꯏꯔꯣꯝꯗ ꯑꯗꯨꯝ ꯀꯩꯅꯣ ꯇꯧꯔꯝꯃꯦꯕ ꯑꯩꯈꯣꯏꯁꯦ ꯑꯗꯨꯝ ꯀꯣꯏꯕ ꯆꯠ ꯎꯄꯥꯏꯗꯒꯤ ꯂꯝꯕꯤꯁꯨ ꯌꯥꯝ ꯐꯕꯒꯤꯀꯣ ꯂꯝꯕꯤ ꯒꯥꯔꯤ ꯊꯧꯕ ꯌꯥꯝ ꯅꯨꯡꯉꯥꯏꯕꯗꯣ ꯑꯗꯣ ꯍꯧꯖꯤꯛꯀꯥꯟꯗꯤ ꯀꯩꯅꯣ ꯍꯣꯏ ꯆꯠꯈꯤꯗ꯭ꯔꯦꯕ ꯍꯥꯏꯗꯤ ꯀꯩꯅꯣ ꯑꯩꯈꯣꯏꯒꯤ ꯀꯩꯅꯣ ꯈꯔ ꯂꯩꯈ꯭ꯔꯦ ꯏꯁꯨ ꯈꯔ ꯂꯩꯈ꯭ꯔꯦꯗꯅꯀꯣ ꯑꯗꯨꯗꯒꯤ ꯑꯗꯨꯝ ꯂꯝꯕꯤ ꯂꯝꯍꯥꯡ ꯈꯔ ꯊꯤꯡꯗꯅ ꯈꯣꯠꯇꯅ ꯑꯗꯨꯝ ꯊꯥꯏꯅꯗꯤ ꯑꯗꯨꯝ ꯑꯗꯣꯝꯗ ꯆꯠꯂꯒ ꯍꯥꯏꯗꯤ ꯑꯗꯨꯝ ꯂꯝꯕꯤꯗꯣ ꯌꯥꯝ ꯐꯖꯕꯒꯤ ꯀꯣ ꯏꯪꯁꯨ ꯏꯪꯉꯦ ꯐꯖꯕꯁꯨꯨꯃꯌꯥꯝ ꯂꯩꯕꯒꯤ ꯑꯗꯨꯝ ꯆꯠꯂꯒ ꯀꯣꯏꯕ ꯅꯨꯃꯤꯗꯥꯡ ꯋꯥꯏꯔꯝꯒꯁꯨꯦ ꯑꯗꯨꯝ ꯆꯠꯄꯤꯗꯣ ꯇꯧꯔꯝꯃꯦꯕ ꯍꯧꯖꯤꯛꯇꯤ ꯑꯗꯨꯝ ꯇꯟꯈ꯭ꯔꯦꯗꯅꯀꯣ ꯑꯗꯨꯃꯥꯏꯅ ꯇꯧꯔꯒ ꯆꯠꯇ꯭ꯔꯦ ꯑꯗꯨꯒ ꯀꯩꯅꯣ ꯐꯥꯎꯕꯗꯤ ꯅꯣꯏꯒꯤꯗꯨꯐꯥꯎꯗꯤ ꯑꯗꯨꯝ ꯂꯥꯛꯑꯦ ꯑꯗꯒꯤ ꯑꯥ ꯃꯅꯨꯡꯗꯁꯨ ꯀꯩꯅꯣꯝꯃ ꯌꯥꯝ ꯐꯖꯕ ꯇꯨꯔꯦꯟꯒꯨꯝꯕ ꯑꯃꯁꯨ ꯂꯩꯗꯥꯏꯅꯦ
ꯃꯥꯅꯦ ꯃꯥꯅꯦ ꯂꯩ
ꯑꯗꯨꯗꯒꯁꯨ ꯑꯗꯨꯝ ꯂꯥꯛꯑꯝꯃꯦꯕ ꯀꯣꯏꯕ ꯑꯗꯣ ꯍꯧꯖꯤꯛꯀꯥꯟꯗꯤ ꯆꯠꯈꯤꯗ꯭ꯔꯦ ꯌꯥꯝꯁꯨ ꯀꯨꯏꯔꯦ ꯑꯩꯁꯨ ꯌꯨꯝꯗ ꯂꯩꯇꯕ ꯑꯗꯣ ꯍꯟꯗꯛꯇꯤ ꯊꯣꯛꯂꯛꯄꯗ ꯀꯣꯏꯔꯛꯄ ꯇꯥꯔꯦ
ꯍꯣꯏ ꯀꯩꯅꯣ ꯍꯧꯖꯤꯛꯄꯨ ꯁꯨ ꯆꯠꯇꯤ ꯆꯠꯅꯩ ꯑꯗꯨꯄꯨꯁꯨ ꯆꯠꯅꯕ ꯍꯥꯏꯁꯦ ꯈꯤꯇꯪ ꯑ ꯃꯅꯨꯡꯗꯤ ꯆꯪꯁꯟꯗꯤꯕꯀꯣ ꯃꯤ ꯈꯔ ꯑꯗꯨꯝ꯫
ꯍꯣꯏ꯫
ꯅꯛ ꯅꯛꯅꯗꯤ ꯆꯠꯅꯩ ꯑꯗꯨ ꯑꯣꯏꯔꯁꯨ ꯍꯥꯟꯅꯒꯤ ꯅꯨꯡꯉꯥꯏꯕꯒ ꯍꯧꯖꯤꯛꯀꯤ ꯅꯨꯡꯉꯥꯏꯕꯁꯤꯒ ꯃꯥꯟꯅꯗ꯭ꯔꯦꯕ
ꯍꯣꯏ ꯍꯣꯏ꯫
ꯀꯣꯏꯕ ꯈꯣꯠꯄ ꯇꯧꯔꯁꯨ ꯍꯥꯏꯗꯤ ꯑꯃꯗꯣ ꯂꯩꯔꯝꯅꯤꯅ꯫
ꯍꯣꯏ꯫
ꯑꯗꯨꯃꯥꯏꯟ ꯇꯧꯋꯦ꯫
ꯍꯣꯏ ꯑꯗꯨ ꯀꯥꯅꯣꯗꯤ ꯅꯣꯏꯒꯤꯗꯤ ꯀꯩꯅꯣꯒꯨꯝꯕ ꯑꯗꯨꯝ ꯆꯔꯆꯀꯨꯝꯕ ꯆꯠꯄ ꯈꯣꯠꯄ ꯀꯩꯅꯣ ꯇꯧꯕ꯭ꯔꯗꯤ ꯑꯗꯨꯝ ꯀꯩꯅꯣ ꯑ ꯅꯣꯡꯃꯥꯏꯖꯤꯡ ꯅꯨꯃꯤꯠꯀꯨꯝꯕꯗ ꯑꯗꯨꯝ ꯆꯠꯂꯦ꯫
ꯎꯝ꯫ ꯀꯩꯅꯣ ꯀꯩꯝ ꯇꯥꯗ꯭ꯔꯦ ꯖꯤꯛꯀꯤꯗꯣ ꯖꯤꯛꯀꯤꯗꯣ ꯌꯥꯔꯒꯗꯤ ꯑꯝꯇ
ꯇꯥꯔꯕꯣ꯫
ꯑꯥ ꯇꯥꯔꯦ꯫
ꯑ ꯀꯩꯅꯣ ꯇꯧꯗꯦ ꯑꯩꯅ ꯍꯥꯏꯗꯤ ꯆꯔꯆꯀꯨꯝꯕ ꯑꯥ ꯀꯩꯅꯣ ꯆꯠꯄꯗꯤ ꯑꯗꯨꯝ ꯅꯣꯡꯃꯥꯏꯖꯤꯡ ꯅꯨꯃꯤꯠꯇ ꯑꯗꯨꯝ ꯆꯔꯆꯀꯨꯝꯕꯗꯤ ꯆꯠꯄ꯭ꯔꯥ ꯀꯃꯥꯏꯅ ꯇꯧꯔꯤꯅꯣ꯫
ꯎꯝ ꯅꯣꯡꯃꯥꯏ ꯅꯣꯡꯃꯥꯏꯖꯤꯡꯗ ꯆꯠꯂꯦ ꯑꯗꯨ ꯑꯩꯈꯣꯏ ꯑꯩꯈꯣꯏꯁꯤꯅ ꯀꯃꯥꯏꯅ ꯍꯥꯏꯕ ꯀꯥꯟꯗ ꯑꯩꯈꯣꯏꯒꯤ꯫ ꯆꯤꯡꯗ ꯂꯩꯕꯁꯤꯡꯁꯦ ꯁꯣꯝꯗ ꯇꯝꯄꯥꯛꯇ ꯑꯝ ꯀꯩꯅꯣ ꯂꯥꯏꯔꯤꯛ ꯇꯝꯕ ꯊꯕꯛ ꯊꯤꯕ꯫ ꯇꯧꯕꯒꯤ ꯃꯤꯖꯦ ꯑꯌꯥꯝꯕ ꯁꯣꯝꯗ ꯇꯝꯄꯥꯛꯇ ꯂꯩꯔꯦ ꯑꯗꯨꯒꯤ꯫ ꯑꯈꯣꯏꯁꯨ ꯑꯗꯨꯃꯥꯏꯟ ꯍꯥꯏꯅꯔꯒ ꯑꯩꯈꯣꯏꯁꯨ ꯑꯃ ꯑꯩꯈꯣꯏꯅ ꯄꯨꯜꯂꯁꯦ꯫ ꯑꯗ ꯑꯗ ꯑ ꯈꯨꯟꯗꯗꯤ ꯍꯣꯢ ꯆꯤꯡꯗꯗꯤ ꯆꯠꯄ ꯉꯝꯗ꯭ꯔꯕꯅꯤ ꯁꯣꯝꯗ ꯑꯣꯏꯅ ꯄꯨꯜꯂꯁꯦꯅ ꯇꯧꯔꯦ ꯑꯗꯣ ꯍꯥꯟꯅꯗꯤ ꯃꯥ ꯃꯥꯏ ꯐꯝ ꯖꯒꯥ ꯂꯩꯐꯝꯗꯨꯗ ꯆꯠꯂꯦ ꯑꯗꯣ ꯍꯧꯖꯤꯛꯁꯤꯅ ꯑꯌꯨꯛꯁꯦ ꯐꯔꯛ ꯇꯥꯕꯒꯤ꯫ ꯑ ꯅꯨꯡꯊꯤꯟꯗ ꯑꯣꯏꯅ꯫ ꯄꯨꯜꯂꯁꯦꯅ ꯑꯩꯈꯣꯏꯅ ꯅꯨꯡꯊꯤꯟꯗ ꯍꯥꯢꯔꯖꯤ ꯍꯥꯏꯔ ꯍꯥꯏꯔꯒꯗꯤ ꯅꯣꯡꯃꯥꯏꯖꯤꯡꯒꯤ ꯅꯨꯡꯊꯤꯟꯖꯤꯗ꯫ ꯄꯨꯟ ꯄꯨꯟꯅ ꯑꯈꯣꯏꯅ ꯅꯨꯡꯊꯤꯜꯗ ꯑꯣꯏꯅ ꯀꯥꯔꯦ ꯍꯥꯏꯇꯥꯔꯦ ꯑꯈꯣꯏꯅ꯫
ꯍꯥꯏꯗꯤ ꯑꯌꯨꯛꯇ ꯆꯠꯇ꯭ꯔꯦꯕ ꯍꯧꯖꯤꯛꯀꯥꯟꯁꯦ ꯅꯨꯡꯊꯤꯟꯜꯗ ꯑꯣꯏꯅ ꯇꯧꯔꯦꯕ ꯊꯥꯏꯅꯗꯤ ꯑꯩꯈꯣꯏꯅ ꯈꯪꯕꯗ ꯑꯌꯨꯛꯇ ꯆꯠꯂꯦ ꯈꯣꯠꯂꯦꯅ ꯍꯥꯏꯅꯔꯝꯕꯀꯣ ꯗꯨꯢ
ꯌꯥꯎꯋꯤ ꯑꯗꯨꯕꯨ ꯑꯩꯈꯣꯏꯁꯤꯅ ꯃꯥꯒꯤ ꯀꯩ ꯍꯥꯏꯅꯤ ꯈꯨꯗꯣꯡꯆꯥꯥꯕ ꯍꯥꯏꯇꯥꯔꯦ
ꯍꯣꯏ ꯍꯣꯏ ꯃꯇꯝ ꯃꯇꯝꯒꯤ ꯑꯍꯣꯡꯕ ꯍꯥꯏꯇꯥꯔꯦꯅꯦ
ꯃꯥꯅꯦ ꯃꯥꯅꯦ ꯑꯣ ꯑꯌꯨꯛ ꯑꯌꯨꯛꯁꯤ ꯍꯥꯏꯁꯤꯗꯤ ꯑꯌꯨꯛ ꯍꯥꯏꯁꯤꯗꯤ ꯃꯣꯏ ꯃꯣꯏ ꯂꯩꯐꯝꯗ ꯆꯞꯄꯩ ꯄꯨꯁꯨ ꯌꯥꯎꯔꯅꯤ ꯑꯗꯨꯒ ꯑ ꯑꯗꯨꯃꯥꯏꯟ ꯂꯩꯕꯩꯀꯣ ꯗꯨꯒꯤ ꯅꯨꯡꯊꯤꯟꯗꯗꯤ ꯑꯔꯥꯞꯄꯁꯤꯡꯗꯨ ꯂꯥꯛꯄ ꯁꯪꯕ ꯅꯪꯕ ꯑꯗꯨꯒꯤ ꯅꯨꯡꯊꯤꯟꯗ ꯑꯣꯏꯅ ꯇꯧꯔꯁꯦ ꯍꯥꯏꯕꯗ ꯅꯨꯡꯊꯤꯟꯗ ꯑꯣꯏꯅ ꯌꯥꯅꯔꯒ ꯅꯨꯡꯊꯤꯟꯜꯗ ꯑꯣꯏꯅ ꯀꯥꯔꯦ ꯍꯧꯖꯤꯛꯁꯦ ꯑꯗꯨꯒ ꯀꯥꯔꯦ ꯑꯗꯨꯒ ꯂꯣꯏꯔꯦ ꯑꯗꯨꯒ ꯑ ꯆꯥꯕ ꯊꯛꯄ ꯇꯧꯔꯅꯤ ꯆꯥꯕ ꯊꯛꯄ ꯍꯥꯏꯁꯦ ꯑꯩꯈꯣꯏꯗꯤ ꯈꯤꯇꯪꯗꯤ ꯇꯣꯡꯉꯥꯜꯂꯦ ꯃꯤꯒ ꯑꯩꯈꯣꯏꯁꯤꯅ ꯑꯃꯨꯛꯀ ꯍꯣꯏ ꯂꯩꯗꯤ ꯂꯩꯔꯤ ꯑꯗꯨꯕꯨ ꯑꯈꯣꯏꯁꯤꯅ ꯃꯥꯏ ꯃꯥꯏ ꯍꯩꯖꯕ ꯁꯦꯝꯕ ꯍꯥꯏꯇꯥꯔꯦ꯫
ꯑꯣ ꯌꯥꯝ ꯐꯩ ꯌꯥꯝ ꯐꯩ
ꯎꯝ ꯑꯩꯈꯣꯏꯖꯦ ꯌꯨꯝ ꯌꯨꯝ ꯆꯪꯗꯣꯏꯅꯤ ꯌꯨꯝ ꯌꯨꯝ ꯉꯁꯤꯅ ꯍꯟꯗꯛꯀꯤ ꯅꯣꯡꯃꯥꯏꯖꯤꯡꯗ ꯑꯈꯣꯏꯗ ꯃꯊꯪꯒꯤꯗ ꯃꯣꯏꯗ ꯍꯥꯏꯔꯦ ꯑꯗꯨꯃꯥꯏꯅ ꯂꯣꯏ ꯁꯦꯝꯃꯒ ꯑꯗꯨꯒ ꯃꯣꯏ ꯏꯃꯨꯡꯁꯤꯡꯅ ꯃꯣꯏ ꯃꯣꯏ ꯍꯩꯖꯕ ꯂꯩꯗꯅ ꯈꯨꯠ ꯃꯣꯏ ꯍꯩꯕꯗꯣ ꯈꯣꯏꯗꯤ ꯁꯤ ꯍꯩꯕꯅꯦ ꯁꯤ ꯊꯣꯡꯕ ꯍꯩꯕꯅꯤ ꯁꯤꯡꯖꯨꯁꯤ ꯁꯤꯒꯤ ꯃꯑꯣꯡꯗ ꯇꯧꯗꯣꯏꯅꯤ ꯀꯥꯏꯅ ꯇꯧꯔꯒ ꯑꯗꯨꯃꯥꯢꯅ
ꯍꯣꯏ
ꯑꯗꯨꯃꯥꯏꯅ ꯇꯧꯋꯤ ꯑꯗꯨꯒꯤ ꯃꯑꯣꯡꯗ
ꯍꯣꯏ ꯍꯣꯏ ꯌꯥꯝ ꯐꯩꯌꯦ ꯍꯣꯏ ꯑꯗꯨ ꯀꯩꯅꯣ ꯇꯧꯈꯤꯒꯦ ꯑꯩꯒꯤ ꯐꯤ ꯑꯃꯇ ꯁꯨꯗꯣꯛꯈꯤꯒꯦꯀꯣ ꯑꯗꯨꯒ ꯍꯣꯔꯦꯟ ꯑꯃꯨꯛ